ꯎ
ꯀꯗꯧꯔꯃꯤꯅꯣ
ꯅꯪ ꯇꯥꯕ꯭ꯔꯣ
ꯇꯥꯢꯑꯦ
ꯑꯃꯅ ꯋꯥ ꯉꯥꯡꯉꯤꯀꯥꯟꯗ ꯃꯔꯛꯇ ꯉꯥꯡꯁꯤꯟꯅꯒꯨꯝꯅꯤꯀꯣ ꯐꯖꯅ ꯂꯦꯞꯄꯒ ꯃꯔꯛꯇ ꯂꯩꯈ꯭ꯔꯀꯥꯟꯗ ꯑꯣꯏꯅ ꯉꯥꯡꯖꯩ
ꯀꯗꯧꯕꯤꯅꯥꯕꯗꯨꯣ
ꯑꯩ ꯁꯨꯝ ꯐꯝꯃꯒ ꯀꯩꯅꯣꯃ ꯀ꯭ꯂꯥꯁ ꯑꯃ ꯌꯥꯎꯁꯤꯔꯅ ꯌꯦꯡꯉꯝꯕꯅꯦ
ꯇꯪꯗꯦ
ꯑꯩꯗꯣ ꯉꯥꯁꯤꯗꯣ ꯀꯔꯤꯞꯇ ꯇꯧꯗꯦ ꯑꯗꯨꯝ ꯇꯨꯝꯃꯒ ꯂꯩꯑꯦꯕ ꯑꯗꯨꯅ ꯀꯩꯅꯣꯝꯗꯤ ꯇꯧꯒꯦꯅ ꯈꯟꯕ ꯑꯗꯩ ꯕꯅꯅꯥ ꯀꯦꯛ ꯁꯥꯁꯤꯔꯅ ꯐꯣꯟꯗ ꯌꯦꯡꯉꯝꯕꯅꯤꯗ
ꯑꯣ ꯑꯗꯨ ꯁꯥꯟꯅꯕ ꯃꯆꯥꯛ ꯃꯊꯨꯝ ꯍꯥꯏꯗꯤ ꯆꯪꯒꯗꯕ ꯂꯐꯣꯏ ꯀꯩꯀꯥ ꯁꯪꯒꯣꯝ ꯀꯩꯀꯥꯗꯤ ꯀꯥꯏꯗꯒꯤꯩ ꯂꯧꯗꯣꯏꯕ
ꯑꯗꯣ ꯆꯦꯟꯗꯨꯅꯦ ꯑꯩ ꯊꯣꯛꯄꯗꯤ ꯇꯜꯂꯦ ꯊꯣꯛꯑꯒ ꯂꯩ ꯍꯧꯁꯤꯔꯥ ꯈꯟꯕꯅꯦꯕ ꯑ ꯑꯃꯨꯛ ꯗꯨꯀꯥꯟꯗꯣ ꯑꯃꯗ ꯑꯃꯨꯛ ꯆꯠꯅꯤ ꯑꯃꯗꯃꯨꯛ ꯆꯠꯅꯤ ꯀꯩꯅꯣꯗ ꯁꯨꯃꯥꯏꯅ ꯊꯣꯛꯑ ꯂꯩꯔꯗꯤ ꯄꯩꯁꯥꯗꯣ ꯆꯞ ꯆꯞ ꯆꯥꯕꯤ ꯂꯧꯋꯦꯕꯀꯣ ꯈꯪꯕ꯭ꯔꯥ
ꯐꯉ
ꯑꯗꯣ ꯐꯣꯟꯗꯒꯤ ꯆꯦꯜꯂꯗꯅ ꯄꯩꯁꯥ ꯈꯔ ꯈꯔꯁꯨ ꯇꯥꯏ ꯌꯥꯝ ꯊꯨꯅꯁꯨ ꯂꯥꯛꯏ ꯊꯣꯡꯒꯥꯟꯗꯁꯨ ꯊꯤꯜꯂꯛꯏ ꯅꯨꯡꯉꯥꯏꯌꯦꯦ
ꯑꯗꯨꯗꯤ ꯑꯃꯨꯛꯀ ꯆꯠꯅꯗ꯭ꯔꯁꯨ ꯌꯦꯡꯉꯒ ꯅꯪꯅ ꯂꯩꯒꯗꯕꯁꯤꯡꯗꯣ ꯂꯣꯏꯅꯃꯛ ꯀꯔꯣ ꯀꯩ ꯅꯣꯛꯊꯤꯜꯂꯛꯄ ꯅꯪꯉꯣꯟꯗ ꯊꯕꯛꯁꯨ ꯁꯦꯞ ꯇꯧꯕ ꯃꯇꯝꯁꯨ ꯃꯥꯡꯗꯕ
ꯑꯗꯨꯅꯦ ꯑꯩꯅ ꯍꯧꯖꯤꯛ ꯐꯣꯟꯗ ꯌꯦꯡꯔꯝꯃꯤꯁꯤ
ꯆꯥꯛꯇꯤ
ꯆꯥꯛꯇꯤ ꯈꯪꯗꯦ ꯏꯃꯥꯟꯅꯕꯤꯗꯨꯗꯤ ꯍꯣꯔꯦꯟ ꯊꯦꯡꯅ ꯄꯨꯡ ꯇꯔꯥꯗ ꯍꯜꯂꯛꯀꯅꯤ ꯄꯨꯡ ꯇꯔꯥꯗ ꯂꯣꯏꯗꯣꯏꯅꯦꯕꯀꯣ ꯇꯔꯥꯃꯥꯊꯣꯏ ꯑꯗꯨꯋꯥꯏ ꯇꯔꯥꯃꯥꯊꯣꯏ ꯃꯈꯥꯏ ꯑꯗꯨꯋꯥꯏꯗ ꯌꯧꯔꯛꯄ ꯌꯥꯏ
ꯑꯣ ꯀꯅꯣ ꯃꯥꯗꯤ ꯉꯁꯨ ꯌꯥꯝ ꯊꯦꯡꯉꯦꯅ
ꯃꯣꯏꯗꯣ ꯉꯁꯤ ꯄꯨꯡ ꯀꯩꯅꯣ ꯇꯧꯋꯦꯕ ꯄꯨꯡ ꯃꯥꯄꯟ ꯇꯧꯋꯦꯕꯀꯣ ꯊꯕꯛꯇ ꯑꯗꯨꯕꯤ
ꯑꯣ ꯏꯁꯁ ꯄꯨꯡ ꯃꯥꯄꯜ ꯇꯧꯔꯗꯤ ꯌꯥꯝꯃ ꯁꯥ ꯃꯇꯝ ꯂꯣꯏꯅꯃꯛ ꯆꯪꯈ꯭ꯔꯅꯤꯅꯦ ꯑꯗꯨꯗ ꯍꯜꯂꯛꯑꯒ ꯄꯣꯊꯥꯕ ꯅꯠꯇꯅ ꯑꯝꯇ ꯇꯧꯕ ꯉꯝꯃꯔꯣꯏꯅꯦ
ꯑꯩ ꯊꯣꯡꯕ ꯑꯍꯥꯟꯕ ꯑꯣꯏꯕꯀꯣ ꯑꯗꯨꯒꯤ ꯅꯍꯥꯟꯈꯩꯅ ꯑꯌꯨꯛꯇ ꯆꯠꯂꯝꯃꯤꯗꯅ ꯉꯁꯤꯗꯒꯤ ꯍꯧꯔꯒ ꯅꯨꯡꯊꯤꯟ ꯆꯠꯂꯗꯣꯏꯅꯦꯕ ꯑꯗꯣ ꯍꯌꯦꯡꯗꯒꯤꯗꯤ ꯄꯨꯡ ꯑꯗꯒꯤꯅ ꯇꯔ ꯣꯗ ꯃ ꯑꯣꯏꯅꯦꯅ
ꯑꯣ ꯑꯗꯨ ꯅꯪ ꯉꯁꯤꯒꯤ ꯉꯁꯥꯏ ꯑꯌꯨꯛꯀꯤ ꯏꯟꯖꯥꯡꯗꯤ ꯀꯩ ꯀꯩ ꯊꯣꯡꯕ ꯆꯥꯔꯒꯦ
ꯆꯝꯊꯣꯡ ꯆꯔꯦ ꯃꯥꯅ ꯊꯣꯉꯝꯃꯦ
ꯁꯊꯣ ꯇꯨꯡꯗ ꯍꯥꯞꯅ ꯃꯉꯥ ꯉꯥ ꯑꯌꯥꯏꯕꯒꯨꯝꯕ
ꯂꯩꯕꯤꯗ ꯑꯗꯨꯒꯨꯝꯕ ꯑꯗꯨꯗꯤ ꯅꯣꯏꯗꯤ ꯀꯩ ꯆꯥꯔꯒꯦ
ꯑꯩꯈꯣꯏꯗꯤ ꯉꯁꯤꯥꯎꯖꯥꯏꯑꯥꯎꯖꯥꯏꯌꯦ
ꯀꯅꯥꯅ ꯊꯣꯡꯉꯤꯅꯣ
ꯑꯩꯈꯣꯏꯒꯤ ꯏꯟꯗꯣꯝꯆꯥ ꯑꯃ ꯂꯩ ꯃꯥꯅ ꯊꯣꯡꯉꯦ ꯑꯗꯒꯤ ꯏꯔꯣꯟꯕ ꯑꯃ ꯌꯥꯎꯔꯦ ꯑꯗꯒꯤ ꯀꯩꯀꯥ ꯈꯔ ꯌꯥꯎꯔꯦ ꯑꯗꯒꯤ ꯃꯣꯔꯣꯛ ꯃꯦꯠꯄ ꯑꯃꯤꯠ ꯍꯥꯎꯋꯦ ꯃꯁꯤꯗꯤ
ꯍꯥꯎꯕ ꯌꯥꯝ ꯆꯥꯏꯅ ꯆꯅꯤꯡꯉꯦ
ꯅꯪ ꯆꯥꯗꯕ ꯀꯨꯏꯔꯝꯃꯅꯤꯅꯦ ꯉꯅꯨꯗꯤ
ꯊꯤ ꯀꯨꯏꯔꯦ ꯉꯥꯅꯨ ꯆꯥꯗꯕ ꯆꯥꯅꯤꯡꯉꯦ
ꯅꯪ ꯊꯣꯛꯂꯛꯑꯀꯥꯟꯗ ꯆꯥꯔꯁꯦ
ꯊꯣꯛꯂꯛꯑꯀꯥꯟꯗ ꯑꯩꯈꯣꯏ ꯁꯤꯗ ꯑꯩꯈꯣꯏꯒꯤ ꯁꯣꯝ ꯅꯥꯀꯟ ꯑꯩꯈꯣꯏꯔꯣꯝ ꯁꯥꯏꯠꯀꯤꯅꯦ ꯄꯣꯠ ꯆꯩꯩ ꯌꯣꯟꯕ ꯗꯨꯀꯥꯟ ꯂꯩꯌꯦꯕꯀꯣ ꯑꯗꯨꯒꯤ ꯒ꯭ꯔꯨꯞ ꯌꯥꯎꯋꯦꯕ ꯑꯩ ꯉꯔꯥꯡꯅꯤ ꯉꯥꯅꯨ ꯆꯣꯡꯕ ꯊꯥꯒꯠꯂꯛꯑꯦ ꯌꯥꯝ ꯊꯨꯅ ꯂꯣꯏꯒꯤꯖꯥꯠꯅꯤ ꯅꯣꯡꯃꯗꯤ ꯂꯩꯒꯦ ꯈꯜꯂꯤꯅꯦ
ꯑꯗꯨꯗꯤ ꯅꯪ ꯃꯣꯏꯗꯒꯤ ꯂꯩꯔꯒ ꯆꯥꯎ ꯀꯩꯅꯣ ꯌꯥꯝ ꯆꯥꯅꯤꯡꯕꯗꯨꯃꯣ ꯅꯣꯡ ꯐꯥꯗꯣꯛ ꯀꯩꯅꯣ ꯄꯩꯁꯥ ꯅꯨꯡꯁꯥꯗꯁꯨ ꯊꯝꯖꯤꯟꯗꯣꯏ ꯁꯨꯔꯣ
ꯄꯩꯁꯥꯁꯦ ꯊꯝꯕꯝ ꯂꯩ ꯏꯇꯔꯦꯅꯦ
ꯅꯠꯇ꯭ꯔꯒꯅ ꯑꯩꯉꯣꯟꯗ ꯈꯔ ꯄꯤꯔꯛꯑꯒꯦꯔꯣ ꯊꯝꯐꯝꯝ ꯂꯩꯇ꯭ꯔꯒꯅ ꯑꯩ ꯊꯝꯕꯤꯅꯕ ꯖꯒꯥ ꯈꯔ ꯍꯥꯡꯉꯦ ꯑꯩꯈꯣꯏꯒꯤꯅ
ꯍꯣꯏ ꯅꯪꯉꯣꯟꯗ ꯀꯥꯞꯁꯤꯜꯂꯛꯄ꯭ꯔꯥ ꯀꯩꯅꯣꯝ ꯇꯧꯔꯒꯦ ꯅꯠꯇ꯭ꯔꯗꯤ ꯄꯩꯁꯥꯁꯤ ꯀꯔꯤꯛ ꯀꯔꯤꯛ ꯏꯟꯅꯔꯦꯕ ꯁꯣꯝꯗ ꯃꯈꯥ ꯊꯪꯕꯗꫭ ꯄꯠꯇꯣꯔꯦ
ꯑꯗꯨꯅ ꯉꯁꯥꯏꯒꯤ ꯑꯩꯈꯣꯏꯒꯤ ꯁꯦꯝꯅꯤ ꯍꯥꯏꯕꯗꯣ ꯑꯁ ꯑꯩ ꯑꯃ ꯈꯜꯂꯦ ꯈꯪꯕ꯭ꯔꯥ ꯑꯗꯨꯃꯥꯏꯅꯒ ꯁꯦꯝꯃꯒ ꯌꯨꯝꯗ ꯊꯝꯃꯒ ꯅꯣꯡꯃꯒꯤ ꯆꯥ ꯊꯛꯄ ꯃꯇꯝꯗꯒ ꯑꯃꯒ ꯂꯧꯊꯣꯛꯑꯒ ꯆꯥ ꯇꯔ
ꯑꯥ ꯑꯗꯨ ꯈꯜꯂꯛꯅꯦ ꯑꯩꯁꯨ ꯁꯪꯒꯣꯝ ꯂꯩꯗꯣꯏꯅꯦꯕꯀꯣ ꯁꯪꯒꯣꯝꯗꯣ ꯍꯧꯖꯤꯛꯀꯤ ꯑꯆꯥꯄꯣꯠꯇꯣ ꯁꯥꯕꯗꯗꯤ ꯈꯇꯪ ꯈꯛꯇꯅꯦꯕ ꯍꯥꯞꯇ꯭ꯁꯦ ꯈꯪꯕ꯭ꯔꯥ ꯑꯗꯨꯒꯅꯦ ꯁꯪꯒꯣꯝꯗꯣ ꯈꯔ ꯍꯥꯞꯈ꯭ꯔꯅꯤ ꯑꯗꯨꯒ ꯈꯔ ꯂꯦꯝꯍꯧꯕꯗꯣ ꯑꯗꯨꯗꯨꯅꯥ ꯁꯪꯒꯣꯝ ꯆꯥꯅꯣꯜꯂ ꯊꯛꯀꯦꯅ ꯈꯜꯂꯝꯃꯤꯅꯤꯅꯦ ꯑꯩꯁꯦ
ꯁꯪꯒꯣꯝ ꯆꯥ ꯂꯣꯟꯕꯗꯤ ꯑꯩ ꯐꯖꯅ ꯍꯩ ꯀꯩꯅꯣ
ꯀꯃꯥꯏ ꯀꯃꯥꯏ ꯂꯣꯜꯂꯤ ꯍꯥꯏꯔꯛꯑꯣꯅ ꯑꯩ ꯑꯃꯝꯇ ꯃꯇꯧ ꯇꯝꯒꯦ
ꯁꯪꯒꯣꯝꯆꯥ ꯂꯣꯟꯕꯁꯦ ꯏꯁꯤꯡꯁꯦ ꯍꯥꯟꯅ ꯊꯖꯤꯜꯂꯅꯤ ꯑꯗꯨꯒ ꯏꯁꯤꯡꯁꯦ ꯌꯥꯝꯅ ꯁꯥꯕ ꯅꯠꯇꯕ ꯈꯔ ꯈꯔ ꯁꯥꯕ ꯍꯧꯔꯛꯄꯒꯤ ꯄꯨꯝꯇꯥꯛ ꯀꯥꯔꯛꯄ ꯀꯥꯟꯗ ꯏꯁꯤꯡꯁꯦ ꯈꯔ ꯈꯔ ꯈꯥꯏꯗꯣꯛꯑꯅꯤ ꯒ꯭ꯂꯥꯁ ꯑꯃꯗ ꯊꯤꯠꯂꯒ ꯍꯩꯖꯤꯜꯂꯅꯦꯕ ꯑꯗꯨꯒ ꯁꯪꯒꯣꯝꯁꯦ ꯁꯧꯍꯣꯜꯂꯅꯤ ꯏꯁꯤꯡ
ꯁꯪꯒꯣꯝ ꯃꯍꯤꯗꯨꯅꯦꯩꯅ ꯍꯥꯏꯁꯦ
ꯁꯪꯒꯣꯝ ꯃꯍꯤ ꯂꯣꯟꯕꯒꯤꯗꯤ ꯑꯩ ꯑꯃꯨꯛꯐꯥꯎ ꯑꯗꯨ ꯍꯥꯟꯅ ꯁꯥꯍꯟꯗꯣꯏ ꯃꯥꯜꯂꯤ
ꯑꯗꯨꯒ ꯀꯩꯗꯧꯔꯣ ꯃꯈꯥꯏ ꯍꯥꯏꯔꯛꯑꯣ
ꯑꯗꯨꯗꯤ ꯁꯪꯒꯣꯝ ꯃꯍꯤꯒꯤ ꯑꯣꯏꯔꯗꯤ ꯑꯩꯅ ꯁꯨꯝ ꯈꯟꯕꯗ ꯁꯪꯒꯣꯝ ꯃꯍꯤꯗꯨ ꯐꯖꯅ ꯁꯥꯍꯜꯂꯒ ꯆꯥ ꯃꯅꯥ ꯂꯥꯂꯣꯟꯕꯗꯤ ꯆꯥ ꯃꯅꯥ ꯈꯤꯇꯪ ꯌꯥꯝꯃꯒ ꯍꯥꯎꯕꯅꯦꯕ ꯑꯗꯨꯗꯩ ꯆꯥ ꯃꯅꯥꯗꯣ ꯆꯤꯅꯤ ꯀꯩꯀꯥ ꯍꯥꯞꯄꯅꯤ ꯑꯗꯨꯗꯨꯒ ꯆꯥ ꯃꯅꯥꯗꯣ ꯍꯥꯞꯄ ꯀꯥꯟꯗ ꯃꯩ ꯂꯩꯊꯔꯒ ꯌꯥꯝ ꯀꯨꯏꯅ ꯁꯧꯍꯜꯂꯒꯅꯦ ꯃꯥꯒꯤ ꯀꯣꯟꯗꯨꯒꯤ ꯅꯥꯀꯟꯗ ꯑꯗꯨ ꯀꯥꯔꯛꯄꯗꯨꯐꯥꯎ ꯆꯨ ꯃꯨꯂ ꯑꯗꯨ ꯑꯣꯂꯛꯄꯗꯨꯐꯥꯎ ꯊꯧꯕ ꯑꯗꯨ ꯍꯥꯎꯋꯅꯤ
ꯑꯗꯨꯗꯤ ꯑꯩꯁꯨ ꯍꯧꯖꯤꯛ ꯂꯣꯟꯒꯦ
ꯂꯣꯜꯂ ꯂꯣꯂ ꯂꯣꯜꯂꯒ ꯅꯥꯇꯣꯝꯗ ꯂꯩꯕꯅꯤꯅ
ꯌꯥꯝ ꯋꯥꯏꯗ ꯏꯊꯟꯗ ꯉꯁꯥꯏꯗꯒꯤ ꯑꯃꯒ ꯐꯣꯅꯤꯉ ꯂꯩꯦ
ꯅꯪ ꯐꯣꯟ ꯌꯦꯡꯕ ꯍꯦꯟꯃꯟꯈꯔ ꯃꯤꯠ ꯆꯣꯒꯑꯅꯤ
ꯃꯄꯥꯟ ꯊꯣꯛꯑꯁꯨ ꯁꯥꯔꯦ ꯏꯃꯥꯟꯅꯕꯤꯁꯨ ꯂꯩꯇ꯭ꯔꯦ ꯀꯥꯔꯦ ꯑꯣꯣꯡꯆꯥꯛꯅ ꯂꯩꯕꯅꯤ ꯃꯈꯥꯗꯣ ꯊꯥꯔꯒ ꯍꯤꯞꯄꯒ ꯂꯩꯔꯦ ꯀꯩ ꯇꯧꯔꯨꯅꯦ ꯃꯩ ꯊꯥꯟꯥꯟꯕꯕꯧ ꯊꯥꯏ
ꯑꯗꯨꯅꯤ ꯃꯄꯥꯗ ꯂꯩꯕ ꯍꯩꯕ ꯇꯥꯔꯦ ꯁꯥꯕꯁꯤꯡꯗꯣ
ꯈꯥꯡꯉꯤꯕꯅꯦ ꯍꯧꯖꯤꯛꯁꯦ ꯌꯥꯝ ꯀꯟꯅ ꯈꯥꯡꯉꯤꯕꯅꯤ
ꯏꯔꯨꯖꯉꯦ ꯇꯧꯔꯁꯨ ꯏꯁꯤꯡꯁꯨ ꯁꯥꯕ꯭ꯔꯥ
ꯍꯣꯏ ꯏꯁꯤꯡꯗꯣ ꯉꯁꯥꯏ ꯏꯪꯍꯜꯂ ꯊꯝꯃꯝꯕꯅꯦ ꯍꯧꯖꯤꯛꯇꯤ ꯏꯪꯉꯝꯃꯅꯤ
ꯑꯗꯨꯗꯤ ꯅꯨꯃꯤꯗꯥꯡꯋꯥꯏꯔꯝꯒꯤ ꯍꯥꯏꯐꯦꯠ ꯏꯔꯨꯖꯊꯣꯛꯑꯒ ꯅꯁꯥꯗꯣ ꯃꯥꯏ ꯃꯤꯠ ꯁꯤꯡꯅꯕ ꯇꯧ ꯇꯊ
ꯇꯧꯗꯣꯏꯅꯦ ꯍꯧꯖꯤꯛ ꯄꯣꯠ ꯆꯦꯜꯂꯝꯃꯅꯤ ꯑꯣ ꯄꯣꯠ ꯆꯦꯟꯕꯗꯣ ꯌꯥꯝ ꯊꯨꯅ ꯂꯥꯛꯑꯦꯕ ꯑꯩꯈꯣꯏ ꯃꯅꯥꯛꯇꯅꯦꯕ ꯃꯣꯏꯒꯤ ꯀꯩꯅꯣ ꯂꯩꯔꯤꯗꯣ ꯃꯤꯅꯤꯠ ꯇꯔꯥ ꯐꯥꯗꯦꯕ ꯄꯣꯠꯇꯣ ꯑꯗꯨ ꯐꯕꯠ ꯂꯥꯛꯑꯅꯤ ꯆꯦꯜꯂꯝꯂꯝꯃꯒ ꯊꯣꯉꯒ ꯊꯝꯃꯝꯃꯤꯀꯥꯟꯗ ꯂꯧꯨꯊꯣꯛꯀꯦ ꯇꯧꯕ
ꯑꯣ ꯇꯧꯔꯣ ꯇꯧꯔꯣ ꯅꯪꯅ ꯆꯦꯅꯦ ꯍꯥꯏꯕꯗꯨ ꯌꯦꯡꯉꯒ ꯆꯦꯗꯣ ꯐꯖꯅ ꯅꯪꯅ ꯁꯦꯝꯕꯗ ꯆꯪꯒꯗꯕꯈꯩ ꯑꯗꯨꯒ ꯐꯖꯅ ꯁꯦꯝꯃꯣ ꯁꯦꯝꯕ ꯂꯣꯏꯔꯀꯥꯟꯗ ꯍꯥꯏꯔꯛꯑꯣ ꯃꯍꯥꯎ ꯇꯪꯒꯦ
ꯀꯩꯍꯕ
ꯐꯖꯅ ꯁꯦꯝꯕ ꯂꯣꯏꯔꯀꯥꯟꯗ ꯍꯥꯏꯔꯑꯣ ꯃꯍꯥꯎ ꯇꯪꯈꯤꯕ
ꯍꯣꯏ ꯊꯥꯔꯛꯀꯦ ꯐꯣꯟꯗꯒꯤ
ꯍꯣꯏ ꯊꯝꯃꯦꯣ ꯊꯝꯃꯦ